ꯍꯜꯂꯣ ꯇꯥꯕ꯭ꯔꯣ
ꯍꯜꯂꯣ ꯇꯥꯕꯤꯕ꯭ꯔꯣ
ꯍꯣꯏ ꯇꯥꯏꯌꯦ ꯅꯪ ꯇꯥꯕ꯭ꯔꯣ
ꯑꯥꯎ ꯇꯥꯏꯌꯦ
ꯐꯖꯅ ꯇꯥꯕ꯭ꯔꯣ ꯍꯧꯖꯤꯛ
ꯍꯣꯏ ꯐꯖꯅꯗꯤ ꯇꯥꯏ ꯑꯗꯨꯁꯨ ꯁꯂꯣ ꯑꯗꯨꯝ ꯈꯔ ꯈꯔ ꯏꯁ꯭ꯂꯣ ꯑꯣꯏ ꯌꯥꯝꯅ ꯇꯥꯗꯦ ꯀꯩꯗꯣꯏꯅꯣ ꯈꯪꯗꯦ ꯃꯁꯦ
ꯑꯣ ꯑꯩꯕꯨ ꯈꯠꯇ ꯅꯠꯇ꯭ꯔ ꯑꯩꯉꯣꯟꯗ ꯈꯛꯇ ꯅꯠꯇ꯭ꯔꯗꯤ ꯃꯤ ꯑꯇꯣꯞꯄꯁꯨ ꯁꯨꯃꯥꯏꯅ ꯇꯧꯋꯦ
ꯑ
ꯍꯥꯥ ꯑꯩꯉꯣꯟꯗ ꯈꯛꯇ ꯅꯠꯇ꯭ꯔꯗꯤ ꯑꯇꯣꯞ ꯃꯤ ꯑꯇꯣꯞꯄꯁꯨꯧ ꯁꯨꯃꯥꯏꯅ ꯇꯧꯋꯦ
ꯃꯤ ꯑꯇꯣꯞꯄꯁꯨ ꯁꯨꯃꯥꯏꯅ ꯇꯧꯋꯦ
ꯑꯣ
ꯃꯤ ꯑꯇꯣꯞꯄꯗꯤ ꯇꯧꯗꯦ ꯍꯥꯏꯔꯣ
ꯇꯧꯕ꯭ꯔꯣ ꯑꯩꯅ ꯑꯩꯅ ꯍꯥꯎꯔꯦ
ꯑꯦ ꯑꯇꯣꯞꯄꯗꯗꯤ ꯇꯧꯗꯦ ꯁꯨꯃꯥꯏꯅ
ꯑꯣ ꯑꯗꯨꯗꯤ ꯀꯔꯤꯅꯣ ꯑꯩꯉꯣꯟꯗ ꯇꯣꯛꯑꯦ
ꯃꯤꯗꯤ ꯇꯧꯗꯦ ꯅꯪꯗ ꯇꯧꯋꯦ ꯅꯪꯗ ꯈꯔ ꯇꯞꯅ ꯇꯞꯅ ꯇꯞꯅ ꯇꯥꯕ
ꯑꯣ ꯌꯥꯏꯌꯦ ꯌꯥꯏꯌꯦ ꯅꯪ ꯆꯥꯛ ꯆꯥꯔꯕ꯭ꯔꯣ
ꯑꯥ ꯅꯪꯁꯦ ꯍꯧꯖꯤꯛ ꯀꯩꯗꯧꯔꯤꯅꯣ
ꯍꯨꯖꯤꯛ ꯑꯩꯁꯦ ꯂꯥꯏꯔꯤꯛ ꯏꯔꯒ ꯂꯩꯏ
ꯅꯪꯁꯦ ꯂꯥꯏꯔꯤꯛ ꯑꯗꯨꯝ ꯏꯔꯒ ꯂꯩꯔꯕ꯭ꯔꯣ
ꯍꯣꯏ ꯅꯟꯗꯤ
ꯂꯥꯏꯔꯤꯛꯇ ꯌꯥꯝꯅ ꯊꯋꯥꯏ ꯌꯥꯎꯖꯕ ꯑꯣꯏꯗꯣꯏꯔꯣ
ꯑꯣ ꯌꯥꯝꯅ ꯊꯥꯒꯠꯆꯔꯤ ꯅꯪꯁꯨ ꯆꯞ ꯃꯥꯟꯅꯔ ꯀꯣ ꯆꯃꯟꯅꯜꯂꯨꯨꯔ
ꯅꯣꯏꯒꯤ ꯏꯆꯤꯟ ꯏꯅꯥꯎ ꯀꯌꯥ ꯁꯨꯒꯦ
ꯀꯔꯤ
ꯏꯆꯤꯟ ꯏꯅꯥꯎ ꯀꯌꯥ ꯂꯩꯒꯦ ꯅꯪꯒꯤ
ꯅꯪ ꯅꯪ ꯇꯥꯗꯦ ꯅꯪ ꯀꯔꯤ ꯍꯥꯏꯌꯦ
ꯅꯪꯒꯤ ꯁꯤꯕ꯭ꯂꯤꯡꯁ ꯀꯌꯥ ꯂꯩꯒꯦ ꯍꯥꯏꯕꯅꯤ
ꯑꯣ ꯃꯤ ꯃꯔꯤ ꯂꯩꯑꯦ
ꯅꯪꯅ ꯀꯌꯥ ꯁꯨꯕꯅꯣ
ꯑꯩꯗꯤ ꯊꯔ꯭ꯠ ꯁꯨꯕ ꯊꯔꯠ ꯄꯣꯖꯤꯁꯟꯗ ꯂ ꯇꯥꯕ꯭ꯔꯣ
ꯎꯝ
ꯅꯪꯗꯤ ꯅꯪꯗꯤ
ꯑꯩꯗꯤ ꯑꯩꯒꯤ ꯑꯩꯒꯤ ꯍꯥꯏꯔꯣ
ꯍꯣꯏ
ꯑꯩꯒꯤꯗꯤ ꯇꯨ ꯈꯛꯇꯅꯦ
ꯑꯣ
ꯑꯣꯟꯂꯤ ꯇꯨ
ꯆꯦꯆꯦ ꯒꯨꯝꯕ ꯂꯥꯏꯕ꯭ꯔꯣ
ꯌꯪꯒꯔ ꯑꯃꯒ ꯑꯩꯒ
ꯑꯣ ꯑꯗꯨꯗꯤ ꯃꯤꯗꯤ ꯄ꯭ꯔꯤꯟꯁꯦꯁꯅꯦꯀꯣ
ꯑꯦꯜꯗꯔ ꯂꯩꯕ꯭ꯔꯣ
ꯍꯣꯏ ꯑꯦꯜꯗꯔ ꯂꯩꯌꯦ ꯑꯩꯗꯤ ꯑꯦꯜꯗꯔ ꯑ ꯍꯣꯏ ꯑꯦꯜꯗꯔ ꯅꯨꯄꯥ ꯑꯃ ꯂꯩꯌꯦ ꯑꯗꯨ ꯆꯦꯆꯦꯁꯨ ꯑꯃ ꯂꯩꯌꯦ
ꯑꯣ ꯑꯣ ꯑꯦꯜꯗꯔ ꯂꯩꯕꯁꯦ ꯅꯨꯡꯉꯥꯏꯕ꯭ꯔꯣ
ꯅꯨꯡꯉꯥꯏꯔꯤꯌꯦ
ꯎꯝ
ꯅꯪ ꯄꯥꯝꯕ꯭ꯔꯣ ꯑꯦꯜꯗꯔ
ꯍꯣꯏ ꯄꯥꯝꯃꯦ ꯑꯦꯜꯗꯔ ꯍꯥꯏꯗꯤ ꯕ꯭ꯔꯗꯔ ꯑꯣꯏꯅ ꯄꯥꯝꯃꯦ ꯑꯦꯜꯗꯔ
ꯑꯣ ꯑꯗꯨ ꯅꯪ ꯑꯗꯨ ꯅꯪꯒꯤ ꯌꯪꯒꯔ ꯕ꯭ꯔꯗꯔ ꯑꯃ ꯂꯥꯛꯑꯀꯣ
꯭ꯕꯔꯗꯔ ꯅꯠꯇꯦ
ꯁꯤꯁꯇꯔ
ꯎꯝ
ꯑꯣ ꯍꯧꯖꯤꯛ ꯑꯗꯨꯗꯤ ꯍꯧꯖꯤꯛ ꯅꯪꯒꯤ ꯃꯃꯥꯗꯤ ꯄ꯭ꯔꯦꯒꯅꯦꯟ ꯑꯣꯏꯕ꯭ꯔꯣ
ꯅꯣ ꯑꯣꯏꯗꯦ
ꯀꯔꯤꯅꯣ ꯑꯣꯏꯔꯣ ꯑꯣꯏꯖꯔꯣ
ꯃꯇꯝ ꯍꯦꯟꯒ꯭ꯔꯦ
ꯀꯩꯅꯣ ꯅꯪ ꯅꯪ ꯄꯥꯝꯃꯦ ꯍꯥꯏꯕꯤꯌꯣ ꯃꯥꯕꯨ ꯑ
ꯅꯪ ꯗ꯭ꯌꯨꯇꯤ ꯆꯠꯄꯗꯣ ꯋꯥꯕ꯭ꯔꯣ
ꯑꯧ ꯑꯩꯗꯤ ꯋꯥꯔꯦ
ꯋꯥꯔꯦ
ꯑꯣꯏꯔꯁꯨ ꯎꯄꯥꯢ ꯂꯩꯇ꯭ꯔꯤ ꯇꯨꯝꯅꯤꯡꯂꯦ
ꯎꯄꯥꯏ ꯂꯩꯔꯛꯑꯅꯤ ꯎꯄꯥꯏ ꯂꯩꯔꯛꯑꯅꯤ ꯈꯔ ꯂꯩꯔꯒꯗꯤ ꯎꯄꯥꯏ ꯎꯄꯥꯏ ꯂꯥꯛꯑꯅꯤ
ꯍꯣꯏ ꯆꯨꯝꯃꯦ ꯅꯪꯗꯤ ꯋꯥꯕ꯭ꯔꯣ
ꯑꯩꯁꯨ ꯋꯥꯔꯦꯗ
ꯑꯣ
ꯇꯧꯔꯤꯁꯦ ꯌꯥꯝꯅ ꯅꯨꯡꯉꯥꯏꯍꯟꯗ꯭ꯔꯦ ꯃꯣꯏꯅ ꯈꯣꯏꯁꯦ
ꯍꯣꯏ
ꯅꯠꯇ
ꯍꯣꯏ ꯆꯨꯝꯃꯦ ꯍꯧꯖꯤꯛ ꯅꯪꯒꯤ ꯔꯨꯝꯃꯦꯠ
ꯋꯥꯗꯣꯏꯅꯦ ꯃꯣꯏ ꯆꯠꯅꯤꯡꯉꯣꯏꯗꯣꯏꯅꯦꯕ
ꯎꯝ ꯍꯣꯏ ꯑꯗꯨꯅꯦ
ꯑꯩꯈꯣꯏꯗꯅ ꯆꯠꯂꯨ ꯆꯠꯂꯎ ꯍꯥꯏꯔꯦ ꯃꯣꯏꯗꯤ ꯃꯣꯏꯗꯤ ꯆꯠꯇꯦ
ꯆꯨꯝꯃꯦ
ꯃꯣꯏꯁꯨ ꯊꯜꯂꯦ
ꯇꯥꯩꯂꯣ ꯃꯣꯏꯁꯨꯈꯣꯏ
ꯑꯩꯈꯣꯏꯁꯤꯅ ꯆꯠꯂꯣ ꯆꯠꯂꯣ ꯍꯥꯏꯔꯦ ꯃꯣꯏꯅ ꯇꯜꯂꯦ
ꯎꯝ
ꯀꯔꯤꯅꯣ ꯈꯪꯗ꯭ꯔꯦ
ꯀꯔꯤꯅꯣ ꯑꯩꯁꯨ ꯈꯟꯗ꯭ꯔꯦ ꯅꯪ ꯍꯧꯖꯤꯛ ꯀꯗꯥꯏ ꯂꯥꯛꯑꯦ
ꯍꯥ
ꯅꯪ ꯍꯧꯖꯤꯛꯀꯗ ꯂꯩꯌꯦ ꯔꯨꯝꯗ ꯅꯠꯇ꯭ꯔꯗꯤ ꯂꯦꯞꯇ ꯂꯩꯑ ꯅꯪ
ꯑꯩꯗꯤ ꯂꯦꯞꯇ ꯅꯠꯇꯦꯌꯦ
ꯑꯣ ꯂꯦꯞꯗꯦꯛ ꯀꯅꯥ ꯀꯅꯥꯅ ꯆꯥꯈ꯭ꯔꯦ
ꯀꯅꯥ ꯀꯅꯥꯅꯣ ꯍꯥꯏꯕ ꯃꯇꯝꯗ ꯍꯥꯏꯔꯛꯑꯣꯔꯣ
ꯍꯣꯏ ꯑ ꯑꯣ ꯌꯥꯏ ꯌꯥꯔꯦ ꯌꯥꯔꯦ ꯑꯩ ꯈꯪꯉꯦ
ꯕꯥꯞ ꯇꯥꯔꯕꯣ
ꯍꯣꯏ ꯇꯥꯔꯦ
ꯕꯥꯞ ꯈꯔ ꯈꯔ ꯇꯥꯎꯈꯣ ꯕꯥꯞ ꯇꯥꯗꯗꯤ ꯅꯪ ꯐꯔꯔꯣꯏ ꯑꯗꯨꯃꯥꯏꯅ ꯁꯨꯝ ꯇꯧꯔꯗꯤ
ꯆꯨꯝꯃꯦ ꯍꯥꯏꯇꯥꯔꯦ
ꯑꯣꯀꯦ
ꯍꯣꯏ
ꯅꯪꯗꯤ ꯂꯦꯞꯇ ꯆꯠꯅꯤꯡꯕ꯭ꯔꯣ
ꯇꯣꯃꯦꯇꯣ ꯄꯣꯇꯦꯇꯣ ꯆꯥꯈ꯭ꯔꯦꯕ꯭ꯔꯣ ꯂꯦꯞꯗꯥ
ꯑ ꯍꯣꯏ ꯃꯥꯂꯦ
ꯑꯣ ꯑꯩ ꯇꯣꯃꯦꯇꯣꯕꯨ ꯋꯥꯔꯤ ꯁꯥꯅꯤꯡꯅꯤ ꯑꯗꯨꯅꯦ
ꯅꯪ ꯍꯥꯏꯌꯣ ꯋꯥꯔꯤ ꯁꯅꯁꯦꯅ
ꯍꯣꯏ
ꯑꯗꯨꯒ
ꯍꯥ
ꯇꯣꯃꯦꯇꯣꯒ ꯋꯥꯔꯤ ꯑꯃꯨꯛ ꯁꯥꯟꯅꯗ꯭ꯔꯤꯕ꯭ꯔꯣ ꯅꯪꯗꯤ
ꯍꯣꯏ ꯃꯥꯅ ꯑꯩꯒꯤ ꯕꯨꯛ ꯑꯃ ꯄꯥꯏꯈ꯭ꯔꯦꯀꯣ
ꯕꯨ
ꯎꯝ ꯍꯣꯏ
ꯀꯔꯤꯕꯨ
ꯑꯗꯨ ꯃꯥꯅ ꯑꯩꯕꯨ ꯑꯣ ꯕꯤꯖꯤ ꯕꯨꯛ ꯄꯥꯏꯈ꯭ꯔꯦ
ꯑꯣ ꯑꯣ ꯑꯩꯗꯤ ꯈꯪꯗꯌꯦ ꯑꯗꯨꯗꯤ
ꯍꯣꯏ ꯑꯣ ꯑꯗꯨꯗꯤ ꯇꯣꯃꯦꯟ ꯇꯣꯅ ꯀꯣ ꯇ ꯍꯧꯖꯤꯛ ꯌꯥꯏ ꯂꯣꯟ ꯂꯤꯐ ꯂꯣꯟ ꯂꯥꯏꯐ
ꯎ ꯑꯩ ꯍꯣꯔꯦꯟ ꯑꯁ ꯑꯣꯕꯤꯌꯦꯀꯣ
ꯍꯣꯏ ꯑꯁꯇꯧꯕꯤꯌꯣ ꯀꯧ
ꯑꯧ
ꯎꯝ
ꯉꯁꯤꯒꯤ ꯀꯥꯡꯁꯣꯏꯗꯣ ꯀꯩ ꯀꯩ ꯀꯔꯤ ꯀꯔꯤ ꯀꯔꯤ ꯀꯔꯤ ꯀꯥꯡꯁꯣꯏ ꯇꯧꯅꯣ
ꯀꯔꯤ ꯀꯔꯤꯗꯤ ꯑꯗꯨꯗꯤ ꯑꯩꯗꯤ ꯆꯠꯆꯗ꯭ꯔꯤ ꯈꯟꯗꯦ
ꯅꯪꯗꯤꯗꯤ ꯆꯥꯛ ꯂꯥꯝꯗ꯭ꯔꯤꯕ꯭ꯔꯣ
ꯆꯠꯂꯝꯗ꯭ꯔꯤ ꯆꯠꯅꯤꯡꯗꯦ ꯑꯩ ꯁꯤꯡ ꯕꯣꯔꯥ ꯑꯗꯨ ꯑ ꯄꯥꯔꯥꯊꯥꯒꯨꯝꯕ ꯆꯠꯈ꯭ꯔꯦꯀꯣ ꯑꯗꯨꯅ ꯑꯩ ꯆꯥꯛ ꯆꯥꯛꯂꯥꯝꯗ꯭ꯔꯦ
ꯀꯅꯥꯒ ꯑꯣ ꯌꯥꯝꯅ ꯆꯥꯔꯕꯣ ꯍꯥꯏꯁꯦ
ꯍꯣꯏ ꯌꯥꯝꯅ ꯆꯥꯔꯦ
ꯑꯣ ꯑꯗꯨꯅ ꯑꯗꯨꯗꯤ ꯅꯪꯗꯤ ꯑꯍꯥꯎꯕ ꯃꯌꯥꯝ ꯆꯥꯕꯒꯤꯅꯤꯅ ꯅꯪ ꯆꯥꯛ ꯆꯥꯅꯤꯡꯗ꯭ꯔꯤꯁꯤꯗꯤ
ꯍꯣꯏ ꯑꯗꯨꯅꯦ ꯑꯗꯣ ꯑ ꯁꯟꯗꯦ ꯁꯟꯗꯦꯗ ꯆꯔꯆꯇ ꯆꯠꯁꯤꯔꯥ
ꯑꯩꯗꯤ ꯆꯠꯅꯤꯡꯗ꯭ꯔꯦ
ꯀꯔꯤꯅꯣ
ꯑꯩꯗꯤ ꯍꯟꯗꯛꯇꯤ ꯆꯠꯅꯤꯡꯕ ꯑꯣꯏꯗꯦ
ꯑꯣ ꯍꯣꯏ ꯑꯗꯨꯗꯤ ꯌꯥꯔꯦ ꯀꯥꯏꯗꯦ
ꯑ ꯅꯣꯏ ꯐꯖꯅ ꯆꯠꯂꯣ ꯑꯗꯨꯗꯤ
ꯍꯣꯏ ꯑꯗꯣ ꯍꯣ ꯑꯗꯨꯗꯤ ꯇꯨꯃꯥꯔꯣꯗ ꯕꯖꯔꯗ ꯆꯠꯁꯤꯔꯦ ꯌꯥꯏꯕ꯭ꯔꯣ
ꯎꯝ ꯀꯩ ꯂꯩꯕ ꯆꯠꯇꯣꯏꯅꯣ
ꯃꯅꯤ ꯃꯁꯤꯡꯒꯨꯝꯕ
ꯑ ꯀꯔꯝ ꯀꯥꯟꯗ ꯆꯠꯇꯣꯏꯕ ꯑꯗꯨꯗꯤ
ꯑꯗꯨ ꯑꯩꯗꯤ ꯅꯔꯛ ꯍꯌꯦꯡꯗꯤ ꯁꯨꯇꯤꯅꯦ
ꯍꯌꯦꯡꯗꯤ ꯆꯠꯄꯗꯤ ꯌꯥꯒꯗ꯭ꯔꯣ ꯍꯥꯏꯁꯦ
ꯍꯣꯏ ꯌꯥꯏꯑꯦ
ꯑꯩꯈꯣꯏꯠ ꯆꯠꯂ ꯑꯥꯗ ꯆꯠꯂꯗꯤ ꯑꯩꯈꯣꯏꯗꯤ ꯌꯥꯔꯔꯣꯏꯅ
ꯌꯥꯔꯦ ꯑꯩꯅ ꯂꯤꯐ ꯂꯧꯈ꯭ꯔꯦ ꯂꯤꯐ ꯂꯤꯐ ꯄꯥꯏꯈ꯭ꯔꯦ ꯑꯩꯅ
ꯑꯣ
ꯍꯣꯏ ꯑꯗꯨꯅꯦ ꯆꯠꯁꯤꯔꯥ ꯅꯪꯁꯨ
ꯍꯣꯏ
ꯅꯪꯒꯤ ꯃꯤꯡꯁꯨ ꯑꯩꯅ ꯍꯥꯞ ꯍꯥꯞ ꯍꯥꯞ ꯍꯥꯞꯄꯤꯒꯦ
ꯍꯣꯏ ꯑꯗꯨ ꯅꯪ ꯀꯩꯀꯩ ꯂꯩꯒꯦ ꯍꯥꯏꯅꯣ
ꯑꯣꯏꯗꯤꯛ ꯑ ꯐꯦꯁ ꯋꯥꯁ ꯑꯃ ꯑꯗꯨ ꯎꯝ ꯃꯅꯤꯡ ꯃꯁꯤꯡꯒꯨꯝꯕ ꯚꯦꯖꯤꯇꯦꯕꯜꯁꯀꯨꯝꯕ ꯀꯣ
ꯎꯝ
ꯎꯝ ꯑꯗꯨ ꯂꯩꯅꯤꯡꯉꯦ ꯌꯥꯏꯕ꯭ꯔꯣ
ꯅꯪ ꯅꯪꯒꯤ ꯐꯦꯁꯋꯥꯁ ꯂꯣꯏꯒ꯭ꯔꯕꯣ
ꯂꯣꯏꯔꯦ ꯍꯣꯏ
ꯎꯝ ꯀꯔꯤ ꯀꯔꯤ ꯐꯦꯁ ꯋꯥꯁꯅꯣ ꯅꯪꯅ ꯂꯩꯗꯣꯏꯖꯦ
ꯑꯩꯗꯤ ꯍꯨꯖꯤꯛꯇꯤ ꯎꯝ ꯚꯥꯏꯇꯥꯃꯤꯟ ꯁꯤꯒꯤ ꯐꯦꯁ ꯋꯥꯁ ꯑꯃ ꯑꯗꯨ ꯑ ꯑ ꯑ ꯃꯥꯃꯥꯑꯔꯠꯀꯤ ꯐꯦꯁꯋꯥꯁ ꯑꯃ ꯂꯣꯏꯀꯣ ꯑꯅꯤ ꯑꯗꯨ ꯚꯥꯏꯇꯥꯃꯤꯟ ꯃꯃꯥꯑꯥꯔꯠꯒꯤꯗꯤ ꯂꯣꯏꯔꯦ ꯍꯣꯏ ꯅꯨꯡꯉꯥꯏꯔꯤꯑꯦ ꯑꯗꯨ ꯃꯃꯥꯑꯥꯔꯠꯀꯤꯗꯤ ꯂꯣꯏꯔꯦ ꯑꯣ
ꯑꯣꯏꯂꯤ ꯑꯣꯏꯕ꯭ꯔꯣ ꯀꯃꯥꯏ ꯇꯧꯒꯦ ꯗ꯭ꯔꯥꯏ ꯑꯣꯏꯕ꯭ꯔꯣ
ꯅꯠ ꯇꯦ ꯑꯣꯜꯂꯤ ꯑꯣꯏꯂꯤ ꯑꯣꯏ ꯑꯣꯏꯂꯤ ꯑꯣꯏꯗꯦ ꯑꯗꯨ ꯗ꯭ꯔꯥꯏ ꯗ꯭ꯔꯥꯏꯁꯨ ꯑꯣꯏꯗꯦ ꯅꯣꯔꯃꯦꯜꯅꯦ ꯌꯨꯁ ꯇꯧꯕ ꯅꯨꯡꯉꯥꯏꯔꯦ ꯑꯗꯨ ꯑꯃꯨꯛꯀ ꯑꯩ ꯕꯥꯏ ꯇꯧꯅꯤꯡꯉꯦ
ꯑꯗꯨꯗꯤ ꯅꯪꯗꯤ ꯑ ꯃꯣꯏꯆꯔꯥꯏꯖꯔꯗꯤ ꯀꯩ ꯁꯤꯖꯤꯟꯅꯔꯒꯦ
ꯃꯣꯏꯁꯆꯔꯥꯏꯖꯔ ꯑꯩ ꯎꯝ ꯀꯔꯤ ꯄꯤꯜꯒ꯭ꯔꯤꯝ ꯄꯤꯜꯒ꯭ꯔꯤꯝꯒꯤ ꯂꯧꯋꯦ ꯂꯧꯋꯦ ꯌꯨꯁ ꯇꯧꯋꯦ
ꯄꯤꯜꯒ꯭ꯔꯤꯝꯁꯦ ꯁꯨ ꯌꯨꯁ ꯇꯧꯕ ꯅꯨꯡꯉꯥꯏꯕ꯭ꯔꯣ
ꯅꯨꯡꯉꯥꯏꯔꯦ ꯑꯗꯨ ꯑꯩ ꯄꯤꯜꯒ꯭ꯔꯤꯝꯒꯤ ꯑꯥ ꯀꯔꯤ ꯁꯟꯁꯀ꯭ꯔꯤꯟ ꯅꯨꯡꯉꯥꯏꯇꯦ ꯅꯪ ꯄꯥꯝꯕ꯭ꯔꯣ
ꯄꯤꯜꯒ꯭ꯔꯤꯝ ꯑꯗꯒꯤꯗꯤ ꯄꯤꯜꯒꯔꯤꯝ ꯄꯤꯜꯒ꯭ꯔꯤꯝ ꯈꯛꯇꯔꯣ
ꯎꯝ ꯍꯣꯏ
ꯗꯦꯁꯨꯨ ꯅꯥꯥꯏꯠꯁꯨꯨ ꯄꯤꯜꯒꯔꯤꯝ ꯈꯛꯇꯂꯣ
ꯑꯩꯗꯤ ꯅꯥꯏꯠ ꯅꯥꯏꯠ ꯀ꯭ꯔꯤꯝ ꯄꯥꯏꯗꯦ ꯗꯦ ꯗꯦ ꯀ꯭ꯔꯤꯝ ꯁꯟꯁꯀ ꯀ꯭ꯔꯤꯝ ꯈꯛꯇ ꯍꯣꯏ ꯌꯨꯁ ꯇꯧꯋꯦ
ꯑꯣ ꯑꯣ ꯑꯣ
ꯑꯗꯨ ꯁꯟꯁꯀ꯭ꯔꯤꯟ ꯗꯤ ꯌꯨꯁ ꯇꯧꯕ ꯅꯨꯡꯉꯥꯏꯇꯦ ꯍꯥꯏꯗꯤ ꯑꯩ ꯑꯩꯉꯣꯟꯗ ꯃꯦꯆꯤꯟ ꯑꯣꯏꯗꯦꯀꯣ
ꯑꯗꯨꯗꯤ ꯀꯩ ꯁꯟꯁꯀ꯭ꯔꯤꯟꯅꯣ ꯅꯪ ꯁꯤꯖꯤꯟꯅꯩꯁꯦ ꯄꯤꯜꯒ꯭ꯔꯤꯝꯒꯤꯔꯣ
ꯍꯣꯏ
ꯑꯣ ꯂꯦꯛꯃꯤꯗꯣ ꯅꯨꯡꯉꯥꯏꯕꯅꯦ
ꯍꯣꯏ ꯂꯦꯛꯃꯤ ꯌꯨꯁ ꯇꯧꯋꯦ
ꯂꯦꯛꯃꯤꯗꯣ ꯅꯨꯡꯉꯥꯏꯌꯦ ꯂꯦꯛꯃꯤꯗꯣ ꯑꯣꯏꯅ ꯁꯤꯅꯧ
ꯍꯣꯏ ꯂꯦꯛꯃꯤꯗꯤ ꯅꯨꯡꯉꯥꯏꯔꯦ
ꯎꯝ ꯂꯤꯛꯕꯤꯗꯣ ꯏꯁꯀꯤꯟꯁꯨ ꯐꯖꯕꯅꯦ
ꯍꯣꯏ ꯍꯣꯏ ꯈꯔ ꯋꯥꯏꯠꯅꯤꯡꯁꯨ ꯂꯩꯑꯦꯀꯣ
ꯍꯣꯏ
ꯎꯝ
ꯇꯣꯅꯔꯗꯤ ꯀꯩ ꯁꯤꯅꯒꯦ
ꯇꯣꯅꯔ ꯑꯩ ꯍꯧꯖꯤꯛ ꯇꯣꯅꯔ ꯌꯨꯁ ꯇꯧꯗꯦ
ꯀꯔꯤꯒꯤ
ꯑꯗꯨ ꯂꯩꯇ꯭ꯔꯤ ꯑꯗꯨ ꯀꯃꯥꯏꯅ ꯌꯨꯁ ꯇꯧꯒꯦ ꯍꯣꯏ ꯂꯣꯏꯔꯦ
ꯑꯃꯨꯛ ꯂꯩꯔꯔꯣꯏꯗ꯭ꯔꯣ
ꯑꯃꯛ ꯍꯣꯏ ꯍꯣꯏ ꯂꯤ ꯂꯤ ꯑ ꯑꯃꯨꯛꯀ ꯕꯥꯏ ꯇꯧꯗꯣꯏꯅꯦ
ꯑ ꯑꯃꯨꯛꯀ ꯂꯩꯔꯒ ꯁꯤꯖꯤꯟꯅꯔꯣ ꯑꯗꯨꯗꯤ
ꯎꯝ ꯍꯣꯏ ꯆꯨꯝꯃꯦ ꯅꯪꯗꯤ ꯀꯔꯤꯒꯤ ꯀ꯭ꯔꯤꯝ ꯌꯨꯁ ꯇꯧꯋꯦ ꯅꯪ
ꯈꯟꯅꯒꯗꯕꯅꯤ ꯌꯥꯝ ꯅꯨꯡꯉꯥꯏꯔꯦꯀꯣ ꯅꯪꯒ ꯋꯥꯔꯤ ꯁꯥꯟꯕꯁꯤꯁꯨ